ꯍꯜꯂꯣ
ꯍꯜꯂꯣ
ꯍꯂꯣ ꯀꯔꯤ ꯇꯧꯕꯔꯣ
ꯊꯕꯛ ꯇꯧꯔꯤꯌꯦ ꯀꯔꯤ ꯃꯊꯦꯜ ꯆꯥꯕ꯭ꯔꯣ
ꯁꯧꯒ꯭ꯔꯤ ꯆꯥꯏꯌꯦ ꯀ꯭ꯔꯤ ꯇꯧꯕ꯭ꯔꯣ ꯅꯪꯗꯤ
ꯑꯩꯈꯣꯏꯗꯤ ꯌꯥꯝ ꯀꯣꯛ ꯁꯥꯅꯉꯥꯏ ꯄꯩꯌꯥ ꯁꯤꯔꯤꯌꯦ
ꯑꯈꯣꯏꯁꯨ ꯁꯤꯔꯤꯌꯦ
ꯊꯕꯛ ꯌꯥꯝ ꯐꯈ꯭ꯔꯦꯗꯥ
ꯊꯣꯡ ꯉꯦ ꯂꯩꯇꯕ꯭ꯔꯣ
ꯄꯨꯡꯌꯦꯟꯗꯤ ꯌꯥꯡꯀꯣꯛ ꯁꯥꯔꯤ ꯀꯟꯅ
ꯌꯥꯡꯀꯣꯛ ꯀꯌꯥ ꯁꯥꯈ꯭ꯔꯕ꯭ꯔꯣ
ꯌꯥꯡ ꯀꯣꯛ ꯃꯉꯥ ꯁꯨꯈ꯭ꯔꯦ ꯅꯣꯏꯗꯤ ꯀꯅꯥ ꯀꯅꯥ ꯂꯩꯕ꯭ꯔꯣ ꯑꯆꯧꯕ ꯑꯅꯤ ꯌꯥꯎꯋꯦ ꯃꯆꯥ ꯑꯍꯨꯝ ꯎꯝ ꯅꯨꯡꯉꯥꯏꯈ꯭ꯔꯦꯗ ꯃꯤ ꯌꯥꯝ ꯄꯨꯟꯈ꯭ꯔꯦꯗꯥ
ꯎꯝ ꯍꯣꯏ ꯍꯣꯏ ꯑꯗꯨꯗꯤ ꯀꯣ ꯊꯝꯃꯦ
ꯑꯧ ꯍꯣꯏ ꯍꯣꯏ